ꯍꯜꯂꯣ
ꯍꯥꯎ ꯍꯥꯎ ꯇꯥꯏ ꯇꯥꯏ
ꯑꯁ ꯑꯩ ꯑꯗꯨꯒꯤ ꯆꯍꯤꯗꯨꯒꯤ ꯑꯗꯨꯒꯤ ꯄꯦꯄꯔꯗꯨꯗ ꯋꯥꯒꯤꯕꯗꯨꯗꯤ ꯂꯣꯏꯔꯦ
ꯎꯝ ꯈꯪꯗꯦ ꯀꯩꯅꯣꯗꯗꯤ ꯐ ꯑꯩ ꯐꯥꯔꯁ ꯁꯦꯝꯗꯗꯤ ꯄꯨꯗꯤ ꯄꯨꯔꯒ ꯑꯩꯅ ꯃꯨꯛ ꯇꯧꯔꯤꯁꯦ ꯐꯥꯔꯁ ꯁꯦꯝꯁꯤꯗ ꯑꯃꯨꯛ ꯍꯥꯏꯗꯤ ꯄꯥꯛꯅ ꯄꯨꯊꯣꯛꯇꯕꯩ ꯑꯗꯨꯃꯥꯏꯅ ꯁꯤꯟꯗꯦ ꯄꯥꯛꯅ
ꯎꯝ
ꯑꯗꯨꯒ ꯁꯦꯀꯦꯟ ꯁꯦꯝ ꯀꯩꯅꯣꯗꯩꯩ ꯈꯣꯠꯇꯩ ꯈꯛꯇꯅꯦꯕ ꯈꯔ ꯁꯤꯟꯗ ꯈꯣꯠꯇ ꯇꯧꯏꯖꯦ ꯐꯥꯔꯁ ꯁꯦꯝ ꯗꯗꯤ ꯑꯁ ꯊꯖꯤꯜꯂ ꯒꯩꯗꯧꯔꯒ ꯄꯥꯁ ꯇꯧꯒꯦꯔꯥ ꯐꯦꯜ ꯑꯣꯏꯒꯦꯔꯥ ꯗꯔꯀꯥ ꯑꯃꯨꯛ ꯇꯥꯕꯤꯅꯦ ꯑꯩ ꯇꯧꯏ
ꯑꯩꯈꯣꯏ ꯑꯣꯖꯥ ꯅꯨꯄꯤ ꯑꯃꯈꯛ ꯂꯩꯇ꯭ꯔꯣ ꯑꯩꯈꯣꯏ ꯑꯣꯖꯥ ꯅꯨꯄꯤ ꯑꯃ ꯅꯨꯡ ꯃꯥꯟꯕꯤꯗꯣ
ꯑꯥ
ꯃꯥꯏ ꯄꯦꯄꯔꯁꯦ ꯑꯩꯅꯅꯦ ꯈꯪꯕ꯭ꯔꯥ ꯑꯗꯨ ꯑꯦꯛꯖꯥꯝꯗꯨ ꯀꯩꯅꯣ ꯄꯨꯡ ꯑꯩꯗꯣ ꯑꯩ ꯈꯨꯠꯏꯁꯨ ꯈꯔ ꯊꯨꯖꯕꯅꯦꯅ ꯈꯪꯕ꯭ꯔꯥ ꯑꯩꯅ ꯈꯪꯖꯔꯛꯑꯗꯤ ꯌꯥꯝ ꯊꯨꯅ ꯖꯔ ꯑꯗꯨꯝ ꯏꯔꯣꯂꯣꯏꯕ ꯅꯍꯥꯟꯋꯥꯏ ꯑꯩꯈꯣꯏ ꯁ꯭ꯀꯨꯜꯒꯤ ꯄꯤ ꯑꯥꯔꯤ ꯁ꯭ꯀꯨꯜꯒꯤꯗꯩ ꯁꯨ ꯑꯗꯨꯨꯝ ꯍꯧꯔꯛꯑꯦꯕ ꯑꯩꯗꯤ ꯃꯤꯅ ꯑꯦꯛꯖꯥꯝꯁꯤ ꯂꯣꯏ ꯂꯣꯏꯗ꯭ꯔꯤꯕꯣ ꯊꯣꯛꯂꯛꯑꯗꯅ ꯊꯣꯛꯑꯦꯕ ꯑꯩꯅ ꯏꯁꯥꯅ ꯈꯪꯖꯔꯗꯤ ꯖꯔ ꯑꯗꯨꯝ ꯏꯊꯣꯛꯂꯣꯏꯔꯒ ꯃꯥꯏ ꯄꯦꯄꯔꯁꯤ ꯍꯪꯒꯅꯤ ꯑꯩꯅ ꯄꯨꯡ ꯇꯔꯥꯃꯥꯊꯣꯏ ꯇꯔꯥꯃꯥꯊꯣꯏ ꯃꯈꯥꯏ ꯁ꯭ꯋꯥꯏꯗ ꯂꯣꯏꯕꯅꯦꯕ ꯈꯪꯕ꯭ꯔꯥ
ꯎꯝ
ꯄꯨꯂꯞ ꯐꯨꯜꯁꯨ ꯏꯔꯝꯃꯤꯅꯤꯀꯣ ꯑꯗꯨꯒꯅꯦ ꯃꯥꯔ꯭ꯛ ꯊꯨꯠ ꯈꯛꯇ ꯄꯤꯔꯛꯏꯝ ꯄꯥꯁ ꯃꯥꯔ꯭ꯛꯇꯩ ꯆꯤ ꯂꯥꯎꯍꯜꯂꯒ ꯑꯗꯨꯁꯨ ꯑꯩꯅ ꯐꯖꯅ ꯄꯥꯔꯒ ꯃꯌꯥꯝꯁꯨ ꯏꯖꯔꯝꯃꯤꯕ ꯑꯗꯨ ꯑꯗꯨꯩ ꯈꯪꯒ꯭ꯔꯦ ꯃꯥ ꯑꯥ ꯐꯖꯅ ꯏꯒꯦꯔ ꯏꯔꯣꯏꯒꯦꯔꯥ ꯁꯤꯟꯕ ꯍꯧꯗꯕ ꯌꯥꯗ꯭ꯔꯦ ꯍꯥꯏꯕꯁꯦ
ꯑꯩ ꯀꯩꯅꯣꯒꯤ ꯃꯥꯏ ꯄꯦꯄꯔ ꯑꯗꯨꯝ ꯏꯟꯇꯔꯅꯦꯜꯒꯤꯗ ꯁꯤꯟꯕ ꯑꯃꯨꯛ ꯌꯥꯗꯦꯗꯅ
ꯎꯝ
ꯏꯟꯇꯔꯅꯦꯜꯒꯤꯗ ꯍꯥꯏꯗꯤ ꯃꯥꯏ ꯄꯦꯄꯔ ꯈꯛꯇꯅꯦ ꯌꯥꯗꯕꯒꯤ ꯐꯦꯜ ꯀꯩꯀꯩ ꯑꯣꯏꯕ ꯈꯣꯠꯄꯅꯦ ꯇꯧꯗꯣꯏꯁꯦ ꯑꯗꯣ
ꯁꯤ ꯑꯩꯁꯨ ꯑꯗꯨꯝ ꯀꯩꯅꯣꯗꯅꯦ ꯐꯪꯉꯤꯁꯤ ꯑꯦ
ꯑꯗꯣ ꯀꯩꯅꯣꯒꯤ ꯁꯦꯀꯦꯟ ꯁꯦꯃꯤꯁꯇꯔꯒꯤ
ꯁꯦꯀꯦꯟ ꯏꯟꯇꯔꯅꯦꯜꯗ ꯑꯣꯏ ꯃꯥꯜꯂꯦ ꯑꯗꯨꯀꯥꯟꯗ ꯈꯛꯇꯅꯦ ꯑꯩꯅ ꯄꯥꯁ ꯇꯧꯔꯛꯏꯁꯦ ꯏꯟꯇꯔꯅꯦꯜꯒꯤꯗ
ꯑꯩꯁꯨ ꯄꯥꯁ ꯇꯧꯗꯕ ꯑꯃ ꯌꯥꯎꯒꯤꯝ ꯎꯝ
ꯃꯃꯥꯡꯒꯤ ꯐꯥꯔꯁ ꯁꯦꯃꯤꯁꯇꯔꯒꯤ ꯑꯃ ꯑꯅꯤꯃꯛ ꯑꯝꯇ ꯇꯧꯔꯛꯇ꯭ꯔꯦꯀꯣ ꯁꯦꯀꯦꯟ ꯁꯦꯃꯤꯁꯇꯔꯒꯤ ꯀꯩꯅꯣ ꯇꯧꯕ ꯀꯥꯟꯁꯦ ꯐꯥꯔꯁ ꯏꯟꯇꯔꯅꯦꯜꯒꯤ ꯇꯧꯕ ꯀꯥꯟꯁꯤꯗ ꯃꯥꯔꯛ ꯌꯦꯡꯕꯒꯤ ꯃꯥꯔꯛꯇꯨ ꯌꯦꯟꯊꯣꯛꯄꯒꯤ ꯑꯩꯗꯨ ꯀ꯭ꯂꯥꯁ ꯂꯥꯛꯎꯗꯕ ꯑꯗꯩ ꯃꯥꯒꯤ ꯌꯦꯟꯊꯣꯛꯄꯩ ꯆꯠꯂꯒ ꯌꯦꯡ ꯀꯥꯟꯗꯨꯗ ꯐꯔ ꯀꯩꯅꯣ ꯐꯪ ꯂꯩꯔꯝꯃꯦ ꯑꯗ
ꯎꯝ
ꯃꯥꯥꯏꯅ ꯍꯥꯏꯔꯤꯁꯦ ꯅꯪꯕꯨ ꯑꯁ ꯈꯤꯇꯪ ꯀꯟꯅ ꯑꯝꯇ ꯍꯣꯠꯅꯧ ꯀꯩꯗꯧꯔꯒꯦ ꯅꯪ ꯁꯨꯃꯥꯏꯅꯑꯝ ꯇꯧꯔ ꯂꯩꯔꯒꯦ ꯍꯥꯏꯔ ꯅꯪ ꯀꯃꯥꯏꯅ ꯇꯧꯗꯅ ꯇꯧ ꯇꯧꯔꯛꯑꯦ
ꯌꯥꯝ ꯅꯨꯡꯉꯥꯏꯇꯅ ꯍꯥꯏꯇꯥꯔꯦ ꯑꯗꯨꯒ ꯀꯩꯅꯣꯗ ꯃꯃꯥꯡ ꯁꯤꯃꯤꯁꯇꯔꯒꯤꯗꯤ ꯄꯥꯁ ꯇꯧꯈꯤꯕ꯭ꯔꯥ ꯁꯤꯅꯤ ꯑꯩꯅ ꯑꯗꯨꯕꯨꯗꯤ ꯄꯥꯁ ꯇꯧꯋꯦꯅ ꯍꯥꯏꯔꯛꯦꯕꯀꯣ ꯑꯗꯨ ꯅꯪꯕꯨ ꯁꯨꯃꯥꯏꯅ ꯑꯗꯨꯝ ꯂꯩꯔꯒꯦ ꯍꯥꯏꯔꯒ ꯇꯧꯔꯒ ꯃꯥꯁꯤ ꯌꯥꯝ ꯍꯥꯏꯗꯤ ꯁꯨꯝ ꯅꯨꯡꯉꯥꯏꯕ ꯄꯥꯁ ꯈꯔ ꯈꯤꯇꯪꯗꯁꯨ ꯍꯣꯠꯅꯍꯧꯁꯤꯅꯦꯕ ꯀꯩꯁꯨ ꯌꯥꯝ ꯀꯟꯅ ꯂꯨꯕꯗꯤ ꯑꯣꯏꯗꯦꯅ ꯃꯥꯒꯤ ꯄꯦꯄꯔꯗꯣ ꯁꯨꯡꯄꯥ ꯄꯥꯗꯕꯩꯅꯦꯕ ꯑꯗꯨ ꯁꯦꯀꯦꯟ ꯏꯟꯇꯔꯅꯦꯜꯒꯤꯗꯨꯅ ꯁꯟꯁꯤ ꯑꯃꯈꯛ ꯄꯥꯏꯔꯤꯗꯅ
ꯎꯝ
ꯀꯣꯏꯁꯟꯁꯦ ꯑꯃꯈꯛ ꯄꯥꯔ ꯑꯃꯗꯒꯤ ꯀꯣꯏꯁꯟ ꯑꯅꯤꯃꯛ ꯁꯥꯗꯣꯛꯑꯒ ꯏꯔꯒ ꯄꯥꯁꯁꯤ ꯇꯧꯔꯛꯄꯅꯦꯕ
ꯎꯝ
ꯑꯅꯤꯃꯛꯁꯤ ꯍꯥꯏꯗꯤ ꯀꯣꯏꯁꯟ ꯍꯥꯏꯗꯤ ꯑꯩꯅ ꯄꯥꯔꯛꯏꯕ ꯀꯣꯏꯁꯟꯗꯨꯗꯒꯤ ꯑꯗꯨꯝ ꯁꯥꯖꯤꯜꯂꯒ ꯏꯌꯨ ꯍꯥꯏꯇꯥꯔꯦ
ꯎꯝ
ꯄꯥꯁꯇ ꯇꯧꯔ ꯀꯥꯟꯗꯨꯗ ꯂꯥꯎꯊꯣꯔꯛꯀꯥꯟꯗꯨꯗ ꯐꯥꯏꯅꯦꯜꯂꯤ ꯐꯥꯏꯅꯦꯜꯂꯤ ꯍꯥꯏꯔ ꯑꯩ ꯃꯤꯡ ꯄꯜꯂꯒ ꯍꯦꯞ ꯀꯂꯤꯌꯥꯔ ꯃꯥꯥꯏ ꯄꯦꯄꯔ ꯇꯧꯔ ꯂꯥꯎꯔꯦ ꯕꯤꯗꯥꯥꯁꯀꯤꯅꯦ ꯥ ꯃꯥꯏ ꯃꯥꯏ ꯔꯣꯜ ꯑꯃ ꯌꯧꯔꯀꯥꯟꯗꯁꯨ ꯃꯤꯗꯥ ꯆꯠꯂꯁꯨ ꯀ꯭ꯂꯤꯌꯥꯔ ꯃꯥꯏ ꯄꯦꯄꯔ ꯇꯧꯔ ꯂꯧꯊꯣꯛꯄꯤꯌꯨꯅꯦ ꯑꯩꯒꯤ ꯄꯦꯅ ꯄꯥꯁ ꯇꯧꯔꯁꯨ ꯑꯃꯨꯛ ꯌꯣꯟꯕꯤꯅꯦꯕ ꯑꯗꯨꯏ
ꯑꯩꯗꯣ ꯐꯥꯔꯁ ꯁꯦꯃꯤꯁꯇꯔꯒꯤ ꯄꯦꯄꯔꯔꯥ ꯃꯥ ꯏꯟꯇꯔꯅꯦꯜ ꯑꯃꯗꯤ ꯇꯧꯔꯒ ꯑꯃꯗꯤ ꯑꯃꯨꯛ ꯇꯧꯗ꯭ꯔꯦ
ꯎꯝ
ꯑꯗꯒꯤ ꯃꯊꯪꯒꯤꯗꯁꯨ ꯇꯧꯕ ꯍꯥꯏꯔꯤꯁꯦ ꯄꯥꯁ ꯃꯥꯔꯛ ꯄꯥꯁ ꯃꯥꯔꯛ ꯉꯥꯛꯇꯅꯤ ꯇꯧ ꯈꯥꯏꯔꯤꯁꯦ ꯅꯠꯇ꯭ꯔꯗꯤ ꯃꯥꯥꯏꯗꯤ ꯌꯥꯝ ꯋꯥꯏ ꯍꯥꯏꯕ
ꯋꯥꯏ
ꯑꯗꯩ ꯃꯥꯅ ꯐꯥꯒꯤꯈꯤꯕ ꯍꯥꯏꯁꯤꯃ ꯑꯗꯨꯝ ꯃꯤꯁꯤ ꯑꯗꯨ ꯃꯨꯔꯒ ꯂꯩꯈ꯭ꯔꯅꯤ
ꯑꯩ ꯑꯗꯨꯗꯩꯅꯦ ꯑꯝꯇ ꯍꯥꯏꯗꯤ ꯃꯥꯏꯗ ꯑꯝꯇ ꯁꯨꯡꯁꯤꯟꯁꯤꯜꯂꯔꯣꯏꯅ ꯁꯨꯡꯁꯤꯟ ꯁꯤꯟꯗ꯭ꯔꯤꯗꯣ ꯍꯧꯕꯒꯅꯦ ꯑꯩ ꯐꯥꯔꯤꯗꯣ ꯐꯣꯟꯗꯒꯤ ꯍꯥꯏꯐꯦꯠ ꯌꯦꯡꯉꯨꯕ ꯑꯗꯨꯁꯨ ꯀꯩꯅꯣꯗꯨ ꯑꯥ ꯔꯁꯀꯤꯟꯗꯨ
ꯑꯥ
ꯗꯅꯦꯕ ꯍꯧꯖꯤꯛ ꯐꯣꯟ ꯇꯧꯔꯝꯃꯦꯗꯣ ꯋꯥꯔꯤ ꯁꯥꯟꯅꯩꯀꯥꯟꯗ ꯐꯣꯟ ꯇꯧꯔꯝꯃꯦ ꯑꯗ ꯑꯗꯨꯗꯤ ꯍꯜꯂ ꯇꯧ ꯀꯩꯗꯧꯔꯝꯃ ꯅꯨꯄꯤ ꯄꯨꯔꯒ ꯂꯥꯛꯄ ꯃꯥꯗꯣ ꯀꯥꯏ ꯂꯩꯕ ꯈꯣꯠꯄꯅꯣ ꯍꯪꯉꯛꯄ ꯌꯨꯝ ꯂꯩꯕ꯭ꯔꯥ ꯑꯩ ꯌꯨꯝ ꯂꯩꯇꯦ ꯔꯦꯟꯇ ꯂꯩ ꯍꯥꯢꯕ ꯑꯗꯣ ꯅꯣꯏ ꯔꯦꯟꯠꯇꯨ ꯀꯗꯥꯋꯥꯏꯅꯣ ꯈꯣꯠꯅꯣ ꯍꯪꯉꯦ ꯑꯩꯁꯨ ꯑꯦꯝ ꯌꯨ ꯃꯅꯥꯛꯅꯦ ꯍꯥꯏꯕ ꯅꯨꯄꯤ ꯆꯠ ꯃꯤ ꯆꯪꯕ ꯌꯥꯕ꯭ꯔꯥꯌꯦ ꯑꯩꯅ
ꯎꯝ
ꯌꯥꯢꯌꯦ ꯅꯨꯄꯥ ꯅꯨꯄꯤ ꯑꯅꯤꯃꯛ ꯑꯩ ꯅꯨꯄꯤꯗꯤ ꯈꯤꯇꯪ ꯅꯨꯡꯉꯥꯏꯗꯧ ꯃꯥꯟꯗꯦꯅ ꯍꯥꯏꯕ ꯑꯗꯣ ꯀꯩꯗꯧꯔꯝꯃꯣ ꯍꯥꯢꯔ ꯅꯨꯄꯤ ꯄꯨꯔ ꯂꯥꯛꯑꯒ ꯈꯣꯡ ꯍꯥꯝꯅꯤꯡꯉꯦ ꯈꯣꯡ ꯍꯥꯝꯅꯤꯡꯉꯦ ꯉꯖꯥꯏꯗꯒꯤ ꯈꯥꯒꯅꯤꯕꯤꯠꯇꯔ ꯅꯍꯥꯟꯒꯩꯅ ꯇꯧꯈꯤꯕ ꯕꯦꯔꯥꯅꯦ ꯍꯧꯖꯤꯛ
ꯑꯗꯨꯗꯤ ꯅꯨꯄꯤ ꯌꯥꯝ ꯀꯣꯏꯔꯕꯣ
ꯈꯪꯗꯦ ꯀꯣꯏꯔꯕ ꯀꯣꯏꯗ꯭ꯔꯤꯔ
ꯅꯣꯏꯅ ꯅꯣꯡ ꯀꯗ ꯇꯥꯗ꯭ꯔꯣ
ꯇꯥꯗꯦ ꯅꯪ ꯌꯨꯝ ꯂꯩꯕ꯭ꯔꯣ ꯍꯧꯖꯤꯛ
ꯂꯩ ꯑꯩꯈꯣꯏꯁꯤꯗꯗꯤ ꯅꯣꯡꯂꯩ ꯅꯨꯡꯁꯤꯠ ꯇꯧꯗꯅ ꯀꯩ ꯇꯧꯤ
ꯑꯣ ꯅꯣꯡ ꯇꯥꯔꯛ ꯐꯗꯧꯅꯤ ꯁꯥꯏ ꯅꯣꯡꯗꯤ ꯃꯪꯉ ꯂꯩ ꯇꯥꯗꯤ ꯇꯥꯗꯦ
ꯎꯝ ꯑꯩꯈꯣꯏꯁꯤꯗꯗꯤ ꯅꯣꯡꯂꯩ ꯅꯨꯡꯁꯤꯠ ꯇꯧꯗꯣꯢꯕꯩ ꯇꯧꯔꯤ
ꯑꯗꯨ ꯑꯗꯨꯅ ꯍꯦꯟꯅ ꯐꯩꯉꯣ ꯁꯥꯕꯁꯤ ꯈꯥꯡꯉꯝꯗꯦ ꯆꯠꯊꯣꯛꯇꯧꯁꯨ ꯂꯩꯇ꯭ꯔꯅꯤꯅ ꯇꯥꯔꯣ ꯁꯤꯅꯦ ꯑꯩꯅ ꯍꯥꯏꯖꯤꯅ
ꯍꯣꯏꯌꯦ ꯅꯣꯡ ꯇꯥꯕꯅ ꯍꯦꯟꯅ ꯅꯨꯡꯉꯥꯏ
ꯅꯨꯡꯉꯥꯏ ꯑꯗꯨꯅꯦ ꯍꯥꯢꯁꯦ
ꯏꯁꯤꯡꯒꯁꯤꯕꯨ ꯅꯍꯥꯟꯋꯥꯏꯗꯤ ꯀꯣꯏꯆꯥꯎ ꯆꯥꯎꯔꯝꯃꯦ ꯍꯧꯖꯤꯛꯇꯤ ꯆꯥꯎꯈꯤꯗ꯭ꯔꯦ
ꯍꯟꯗꯛ ꯅꯣꯡ ꯇꯥꯕ ꯌꯥꯝ ꯍꯜꯂꯦ
ꯎꯝ
ꯂꯧ ꯎꯕ ꯌꯥꯔꯣꯏꯗꯣꯏꯕꯩ ꯃꯑꯣꯡꯗ ꯁꯨꯝ ꯃꯤꯉꯣꯏ ꯑꯗꯨꯝ ꯍꯥꯏꯅꯩꯌꯦꯕ ꯅꯣꯡ ꯌꯥꯝ ꯎꯝ ꯅꯣꯡꯖꯨ ꯊꯥꯒ ꯃꯥꯥꯟꯗꯦꯕ
ꯎꯝ
ꯑꯁ ꯀꯣꯛꯀ ꯆꯤꯛꯑꯦ ꯇꯧꯔꯤꯁꯦ ꯍꯥ
ꯅꯣꯡꯁꯦ ꯈꯔ ꯀꯟ ꯇꯥꯔꯗꯤ ꯐꯗꯣꯏꯅꯦꯕ
ꯁꯥ ꯈꯔꯗꯁꯨ ꯐꯅꯤ ꯇꯨꯝꯕꯁꯤꯅꯥ ꯆꯠꯊꯣꯛ ꯊꯕꯛꯁꯨ ꯆꯠꯊꯣꯛ ꯇꯧꯁꯨ ꯂꯩꯇꯦ ꯊꯕꯛ ꯆꯠꯊꯣꯛꯑꯝꯗꯥꯏꯗꯕꯨꯗꯤ ꯅꯨꯡꯉꯥꯏꯇꯦꯕꯨ
ꯍꯣꯏꯌꯦ ꯀ꯭ꯂꯥꯁ
ꯎꯝ
ꯍꯧꯖꯤꯛꯇꯤ ꯇꯥꯔꯁꯨ ꯀꯩꯝ ꯀꯥꯏꯗꯦ ꯀꯩꯅꯣ ꯑꯩꯈꯣꯏꯅꯤ ꯍꯌꯦꯡ ꯂꯥꯏꯔꯤꯛ ꯇꯝ ꯂꯣꯏ ꯀꯔꯤ ꯀꯥꯡ ꯍꯥꯏꯔꯦ ꯅꯣꯡ ꯐꯖꯅꯥ ꯇꯕꯅꯤꯗꯣ
ꯇꯥꯏ ꯑꯗꯨꯝ ꯑꯗꯨꯅꯤ ꯁꯥꯇꯤꯟ ꯄꯨꯔꯛ ꯁꯥꯇꯤꯟꯒ ꯄꯨꯔꯛꯇꯕꯤ ꯂꯥꯛꯄꯗꯨ ꯅꯣꯡ ꯀꯣꯛ ꯍꯩꯗꯔꯛꯀꯅꯤ ꯑꯗꯨꯝ
ꯎꯝ
ꯑꯦ ꯅꯪ ꯀꯩꯅꯣ ꯇꯧꯕ꯭ꯔꯣ ꯄꯩꯁꯥ ꯆꯪꯉꯛꯄ꯭ꯔꯣ
ꯆꯪꯉꯛꯑꯦ ꯅꯪ ꯆꯪꯉꯛꯇ꯭ꯔꯣ
ꯆꯪꯉꯛꯑꯦ ꯈꯔ ꯆꯪꯉꯛꯄꯥꯏ ꯑꯁ ꯃꯤꯒꯤ ꯁꯤꯡꯗꯣꯛꯈꯤꯕꯗꯣ ꯍꯧꯖꯤꯛ ꯂꯦꯝꯍꯧꯕꯁꯦ
ꯑꯁ ꯑꯩꯁꯨ ꯁꯤꯡꯒꯩꯅꯦ
ꯑꯥ ꯂꯟꯗꯣꯟ ꯇꯣꯟꯂꯥ ꯂꯩꯔꯝꯃꯦ
ꯑꯗꯨ ꯁꯤꯡꯕꯔ ꯑꯗꯨꯗꯤ ꯑꯩ ꯍꯌꯦꯡ ꯍꯪꯆꯤꯠ ꯂꯩꯔꯒꯥ ꯗꯣꯛꯇꯔ ꯆꯦꯛ ꯑꯃꯨꯛ ꯆꯠꯂꯨꯅꯦ ꯗꯨꯀꯥꯟꯗ ꯐꯧ ꯄꯨ ꯄꯨꯅꯕꯥ ꯄꯩꯁꯥ ꯗꯣ ꯂꯩꯇꯔꯤ ꯍꯥꯏꯕꯥ ꯗꯨ
ꯄꯩꯁꯥꯁꯦ ꯄꯦꯜꯂꯕꯅꯤ ꯇꯧꯔꯤꯁꯦ
ꯄꯩꯁꯥꯗꯣ ꯍꯧꯖꯤꯛꯇꯤ ꯌꯥꯝ ꯆꯥꯎꯅꯁꯨ ꯐꯪꯃꯟꯗꯕꯩꯅꯦ ꯍꯥꯏꯔꯛ ꯏꯁꯦ ꯌꯨꯝꯗ ꯍꯥꯏꯔꯨ ꯔꯁꯨ ꯇꯜꯂꯤꯗꯅ
ꯑꯗꯨꯅꯦ ꯍꯥꯏꯁꯦ
ꯍꯧꯖꯤꯛ ꯌꯨꯝꯗ ꯄꯩꯁꯥ ꯍꯥꯏꯅꯤ ꯈꯟꯕꯅ ꯃꯊꯥ ꯁꯥꯏ
ꯑꯩꯗꯤ ꯄꯥꯛꯅ ꯍꯥꯏꯗ꯭ꯔꯦ ꯅ ꯏꯔꯦꯡꯕꯅ ꯂꯥꯏ ꯍꯔꯥꯎ ꯌꯦꯡ ꯆꯠꯄꯩ ꯑꯩꯈꯣꯏ ꯃꯥ ꯏꯀꯥꯏ ꯀꯥꯏꯅ ꯎꯄꯥꯏ ꯂꯩꯇꯕꯩ ꯄꯩꯁꯥ ꯂꯩꯇꯕꯩ ꯏꯃꯥ ꯄꯩꯁꯥ ꯈꯤꯇꯪ ꯄꯤꯊꯣꯛꯑꯣ ꯍꯥꯏꯔꯛ ꯄꯩꯁꯥ ꯑꯃꯐꯧ ꯌꯧꯗꯕꯥ ꯆꯠꯄꯗꯣ ꯅꯨꯡꯉꯥꯏꯇ ꯇꯦꯟ ꯇꯧꯔ ꯁꯣꯝꯗꯅ ꯑꯉꯥꯡ ꯑꯃ ꯑꯆꯥꯔ ꯂꯩꯕꯤꯌꯣꯅ ꯇꯧꯈꯠꯂꯛꯄ
ꯑꯥ
ꯏꯔꯦꯡꯕꯗ ꯏꯔꯦꯡꯕꯝꯗꯩꯩ ꯑꯉꯥꯡ ꯑꯃ
ꯑꯥ
ꯁꯣꯝꯗꯗꯤ ꯄꯩꯁꯥ ꯑꯃꯐꯧ ꯄꯥꯏꯗꯅ ꯇꯠꯂ ꯂꯩ
ꯍꯣ ꯍꯣ
ꯑꯩꯈꯣꯏ ꯃꯅꯥ ꯂꯨꯄꯥ ꯀꯌꯥ ꯄꯤꯔꯛꯇꯣꯏꯅꯣ ꯇꯔꯥ ꯄꯤꯔꯛꯇꯣꯏꯔ ꯀꯨꯟ ꯄꯤꯔꯛꯇꯣꯏꯔ ꯇꯧꯈꯠꯂꯛꯇꯅ ꯑꯁ ꯈꯪꯗꯦ ꯑꯁ ꯑꯗꯨꯗꯤ ꯍꯦꯟꯃꯟꯗ꯭ꯔꯣꯅ ꯍꯥꯏꯕ ꯑꯩꯁꯨ ꯍꯥꯏꯗꯤ ꯃꯣꯏꯁꯨ ꯂꯩꯇꯕꯗꯨꯗ ꯑꯩꯁꯨ ꯌꯥꯝ ꯀꯟꯅ ꯍꯥꯏ ꯉꯝꯗ꯭ꯔꯕ ꯂꯨꯄꯥ ꯑꯆꯣꯏꯕ ꯉꯥꯛꯇ ꯄꯁꯤꯜꯂꯛꯇ ꯇꯧꯔꯛꯄ ꯑꯁ ꯑꯩ ꯎꯄꯥꯏ ꯂꯩꯇꯗꯅꯥ ꯎꯝ ꯇꯧꯔꯥ ꯂꯧꯗꯤ ꯂꯧꯔꯦ ꯑꯗꯣ ꯉꯥꯏꯍꯥꯛꯇꯪ ꯂꯩꯔꯒ ꯂꯨꯄꯥ ꯆꯥꯝꯃ ꯆꯞꯄꯤ ꯑꯣꯏꯅ ꯁꯤꯟꯗꯣꯛꯅꯔꯁꯦꯅ ꯇꯧꯔꯒ ꯂꯥꯏ ꯀꯠꯅꯤꯉꯥꯏꯅꯦꯅ ꯂꯨꯄꯥ ꯇꯔꯥ ꯑꯃ ꯇꯧꯔ꯭ ꯄꯤꯔꯛꯑꯦ
ꯑꯦ ꯅꯣꯏ ꯆꯦ ꯄꯩꯁꯥ ꯌꯥꯝ ꯐꯪꯉꯝꯅꯤꯌꯦ
ꯑꯩꯈꯣꯏ ꯆꯦ ꯐꯪꯕ ꯍꯥꯏꯗꯨ ꯍꯥꯏꯗꯤ ꯏꯃꯨꯡꯒꯤ ꯀꯩꯒꯤꯗꯨꯁꯨ ꯃꯉꯣꯟꯗꯒꯤ ꯃꯣꯏꯅ ꯄꯨꯔꯒ ꯑꯗꯨꯃꯥꯏꯅ ꯁꯤꯖꯤꯟꯅꯕ ꯌꯥꯎꯔꯦ
ꯑꯣ ꯍꯣ
ꯑꯗꯨꯗꯩꯩ ꯃꯥꯅ ꯑꯣꯏꯅ ꯗꯥꯏꯔꯦꯛ ꯄꯨꯜꯂꯞ ꯑꯣꯏꯅ ꯀꯩꯅꯣ ꯇꯧꯕꯗꯨꯁꯨ ꯉꯝꯃꯣꯏꯕ
ꯎꯝ ꯍꯣꯏ ꯃꯥꯁꯨ ꯈꯔ ꯁꯨꯝ ꯇꯥꯥꯟꯕꯅꯤꯅ
ꯃꯁꯥꯒꯤ ꯑꯣꯏꯅ ꯈꯔ ꯇꯥꯟꯖꯕ ꯋꯥꯅꯤ ꯑꯗꯨ ꯍꯥꯏꯗꯤ ꯃꯥꯅ ꯑꯣꯏꯅ ꯏꯃꯨꯡ ꯄꯨ ꯍꯥꯏꯔꯛꯄꯗꯨ ꯃꯥꯁꯨ ꯍꯥꯏꯗꯤ ꯀꯩꯁꯨ ꯀꯩꯅꯣ ꯅꯨꯡꯉꯥꯏꯔꯣꯏꯕ ꯑꯗꯨꯗꯤ ꯈꯔꯕꯨꯗꯤ ꯄꯨꯊꯣꯛꯑꯒꯁꯨ ꯑꯗꯨꯝ ꯍꯥꯏꯗꯤ ꯃꯥꯅ ꯉꯥꯛꯇ ꯇꯧꯕꯗꯨꯗꯤ ꯀꯩꯅꯣ ꯇꯧꯗꯅꯤꯅ ꯄꯩꯁꯥ ꯂꯩꯔꯒꯗꯤ ꯄꯨꯕꯒꯤ ꯑꯣꯏꯅ ꯑꯇꯦꯛꯃꯨꯗꯅꯦ ꯅꯉꯣꯟꯗꯩ ꯄꯨ ꯊꯣꯛꯈ꯭ꯔꯣ ꯀꯣꯟꯅ ꯍꯟꯖꯤꯜꯂꯛꯀꯦ ꯇꯧꯕꯤꯗꯣ
ꯑꯥ
ꯑꯗꯨꯃꯥꯏꯅ ꯇꯧꯕ
ꯅꯪꯉꯣꯟꯗ ꯄꯩꯁꯥ ꯄꯤꯗ꯭ꯔꯥ
ꯄꯩꯁꯥ ꯄꯥꯛꯅ ꯍꯥꯏꯗꯕꯅꯦ ꯄꯤꯁꯨ ꯄꯤꯗꯣꯏꯅꯦ ꯑꯩ ꯍꯥꯏꯕ ꯌꯥꯝ ꯇꯜꯂꯦ
ꯍꯧꯗꯩꯩ ꯄꯩꯁꯥ ꯍꯥꯏꯗꯣꯏꯁꯤ ꯇꯜꯂꯦ ꯄꯨꯡ ꯇꯟ ꯇꯜꯂꯦ
ꯎꯝ ꯍꯣꯏ ꯄꯤꯔꯛꯄ ꯀꯩꯗꯧꯕ ꯌꯥꯎꯁ ꯁꯪꯗꯒ ꯀꯩꯔꯥ ꯁꯨꯝ ꯄꯤꯔꯛꯄꯕꯨꯗꯤ ꯌꯧꯏ ꯄꯩꯁꯥ ꯅꯪ ꯌꯥꯝ ꯂꯣꯏꯁꯤꯜꯂꯤ ꯈꯣꯠꯂꯤ ꯇꯧꯔꯒ ꯄꯤꯗꯤ ꯄꯤꯔꯛꯇꯣꯏꯕ ꯑꯗꯨꯒ
ꯌꯥꯎꯁꯪ ꯍꯧꯔꯗꯤ ꯅꯣꯏ ꯆꯦ ꯍꯣꯏꯗꯨ ꯂꯥꯛꯍꯟꯅꯤꯡꯉꯝꯃꯅꯤ ꯅꯣꯏ ꯁꯦ ꯃꯌꯨꯝꯒ ꯄꯥꯟꯈꯤꯕꯗꯣ
ꯍꯣꯏ ꯑꯍꯟꯗꯨꯕꯨꯗꯤ ꯍꯣꯏ ꯂꯥꯛꯀꯥꯟꯗ ꯀꯩꯗꯧ ꯀꯥꯟꯗ ꯑꯗꯨꯝ ꯈꯔ ꯈꯔ ꯑꯗꯥꯏꯅ ꯄꯤꯔꯛꯑꯦ ꯑꯗꯨ ꯏꯦꯝꯕꯤꯁꯤꯁꯨ ꯃꯌꯨꯝ ꯄꯥꯡꯒꯦꯅꯗꯤ ꯍꯥꯏꯔꯛꯑꯅꯤ ꯑꯗꯣ ꯃꯥ ꯃꯄꯥꯟ ꯀꯥꯟꯗꯗꯤ ꯏꯉꯣ ꯑꯩꯁꯨ ꯑꯃꯨꯛ ꯊꯕꯛ ꯏꯟꯈꯥꯡꯈꯩ ꯑꯗꯨꯃꯥꯏꯅ ꯇꯧꯔꯛꯄꯒꯤ ꯇꯥꯏꯃꯤꯡ ꯑꯣꯏꯔꯝꯅꯤ ꯄꯩꯁꯥ ꯄꯤꯔꯛꯄꯒꯤ ꯇꯥꯏꯃꯤꯡꯗꯨ ꯑꯣꯏꯔꯔꯣꯏ
ꯎ
ꯑꯉꯥꯡ ꯑꯣꯏꯔꯨꯔꯣꯏꯕ ꯑꯩꯁꯨ ꯑꯃꯨꯛ
ꯂꯣꯏꯔꯦ ꯑꯗꯨꯗꯤ
ꯑꯉꯥꯡ ꯁꯥ ꯌꯥꯔꯔꯣꯏ ꯇꯧꯔꯤꯁꯤ
ꯎ
ꯈꯔ ꯈꯪ ꯅꯝꯃꯣꯏꯅ ꯈꯔ ꯄꯥꯟ ꯇꯥꯔꯒꯗꯤ ꯑꯉꯥꯡ ꯀꯨꯏꯅ ꯁꯥ ꯌꯥꯗꯧꯕ
ꯑꯗꯨꯏ ꯅꯪ ꯄꯩꯁꯥ ꯌꯥꯝ ꯐꯪꯉꯗꯣꯏꯅꯦ
ꯎꯝ ꯑꯗꯨꯁꯨ ꯉꯣ ꯁꯣꯝꯗ ꯃꯣꯏꯅ ꯌꯨꯝꯒꯤ ꯑꯋꯥꯠ ꯑꯄꯥ ꯀꯩ ꯑꯗꯨꯨꯝ ꯌꯦꯡꯉ ꯂꯩꯁꯤꯟꯕꯅꯤꯅ ꯃꯣꯏ ꯄꯥꯟꯊꯣꯛꯈ꯭ꯔꯗꯤ ꯁꯣꯝꯗ ꯑꯃꯨꯛ ꯍꯣꯍꯧꯗꯣꯏꯅꯦ ꯑꯩꯅꯣꯏ ꯑꯣꯏꯅ ꯄꯨꯍꯧꯗꯣꯏꯛꯇꯣꯏ
ꯎꯝ ꯑꯁ ꯑꯩꯈꯣꯏꯁꯤꯗꯗꯤ ꯅꯣꯡꯂꯩ ꯅꯨꯡꯁꯤꯠ ꯀꯟꯅ ꯇꯧꯔꯛꯑꯦ
ꯎꯝ
ꯅꯍꯥꯟꯗꯩ ꯇꯥꯔꯨꯗꯕꯩ
ꯈꯔ ꯀꯟ ꯆꯨꯔ ꯐꯗꯣꯏꯅꯦ ꯑꯗꯨꯝ ꯏꯁꯤꯡ ꯆꯥꯎꯔꯁꯨ ꯆꯥꯎꯖꯔꯁꯅꯣ
ꯍꯣꯏ ꯃꯤ ꯃꯈꯩꯗ ꯍꯧꯖꯤꯛꯁꯨ ꯏꯁꯤꯡ ꯆꯥꯎꯔꯁꯨ ꯆꯥꯎꯔꯗ ꯅꯣꯡꯁꯤꯗ ꯇꯥꯔꯗꯤ ꯐꯔꯅꯤꯉꯥꯏ ꯍꯥꯏꯗꯤ ꯂꯧ ꯀꯩꯀꯩ ꯎ ꯃꯇꯝꯗꯨ ꯑꯣꯏꯔꯗ꯭ꯔꯣ ꯐꯧ ꯀꯩꯀꯩ ꯍꯨꯟꯕ
ꯍꯣꯏ ꯀꯥꯏ ꯏꯁꯤꯡꯑꯣ ꯁꯨꯝ ꯏꯁꯤꯡ ꯑꯣꯏꯅ ꯀꯩꯅꯣ ꯇꯧ ꯋꯥ ꯂꯩꯔꯦ ꯍꯧꯖꯤꯛ ꯅꯣꯡꯖꯨ ꯊꯥꯗ ꯏꯁꯤꯡ ꯋꯥꯔꯒꯗꯤ ꯍꯌꯦꯡ ꯅꯣꯡꯖꯨ ꯊꯥꯗ ꯐꯖꯗꯧꯔꯤꯅꯤ
ꯍꯣ ꯑꯗꯨꯅꯦ
ꯍꯟꯗꯛ ꯆꯍꯤ ꯑꯗꯨꯝ ꯏꯀꯪ ꯊꯣꯛꯇꯧꯕ ꯃꯥꯟꯁꯤꯜ ꯂꯛꯑꯦꯗ
ꯍꯣꯏ ꯑꯩꯈꯣꯏ ꯁꯤꯗ ꯂꯧ ꯎꯕ ꯌꯥꯗ꯭ꯔꯗꯤ ꯈꯔꯗꯤ ꯋꯥꯅꯤ
ꯎꯝ ꯁ꯭ꯋꯥꯏꯁꯤꯗ ꯑꯥꯔꯇꯤꯐꯤꯁꯦꯜ ꯔꯦꯟ ꯁꯦꯝꯒꯅꯤ ꯍꯥꯏꯁꯨ ꯂꯩꯇꯦ
ꯍꯣꯏ ꯀꯥꯏ ꯑꯔꯇꯤꯐꯤꯁꯦꯜ ꯅꯣ ꯉꯃꯣꯏ ꯀꯃꯣꯏ ꯁ꯭ꯋꯥꯏꯁꯤꯗꯗꯤ ꯑꯩꯈꯣꯏ ꯁ꯭ꯋꯥꯏꯁꯤ ꯁꯨꯛꯑꯣꯏ ꯑꯣꯏꯔꯔꯣꯏ ꯃꯩꯕꯣ ꯅꯣꯡ ꯇꯥꯔ ꯂꯥꯛꯈꯤ ꯃꯨꯠꯈꯤꯕꯗꯩꯩ ꯂꯥꯛꯇ꯭ꯔꯀꯥꯟ ꯁꯤꯗ
ꯎꯝ ꯑꯩꯁ ꯁꯤ ꯀꯣꯜꯁꯤꯅ ꯑꯃꯨꯛ ꯀꯔꯝ ꯀꯥꯟꯗ ꯀꯔꯝ ꯀꯥꯟꯗ ꯑꯃꯨꯛ ꯆꯦꯛ ꯇꯧꯗꯣꯏ ꯖꯠꯅꯣ
ꯃꯣꯏꯁꯦ ꯂꯣꯏꯗꯣꯔꯦ ꯍꯥꯏꯌꯦ
ꯎꯝ ꯂꯣꯏ ꯁꯤꯜꯂꯛꯇꯣꯔꯦ ꯗꯦꯠ ꯐꯤꯞꯇꯤꯟꯗ ꯂꯣꯏꯅꯦ
ꯎꯝ ꯑꯁ ꯄꯨꯂꯞ ꯂꯣꯏ ꯂꯣꯏꯔꯗꯣꯏꯔꯣ ꯁꯤꯕꯨ
ꯈꯪꯗꯦ ꯑꯗꯨꯗꯤ
ꯑꯁ ꯄꯨꯂꯞ ꯂꯣꯏꯊꯣꯛꯈ꯭ꯔꯗꯤ ꯕꯦꯔꯥ ꯀꯥꯅꯤꯍꯦ
ꯍꯝ